ꯇꯥꯏꯌꯦ ꯇꯥꯏ
ꯎꯝ ꯅꯨꯡꯉꯥꯏꯔꯤꯕ꯭ꯔꯣ
ꯅꯨꯡꯉꯥꯏꯔꯤꯌꯦ ꯑꯦ ꯅꯣꯏ ꯅꯅꯦꯝꯕꯣꯛꯇꯣ
ꯑꯥꯎ
ꯍꯨꯏ ꯌꯦꯡꯕ ꯍꯩꯕ꯭ꯔꯥ ꯍꯨꯏ ꯂꯥꯏꯌꯦꯡꯕ ꯍꯩꯕ꯭ꯔꯥ
ꯍꯩꯕꯅꯦ
ꯑꯣ ꯑꯩꯈꯣꯏ ꯍꯨꯏꯗꯨꯁꯨ ꯅꯥꯕ ꯀꯥꯟꯗ ꯄꯨꯊꯣꯛꯑꯗꯤ ꯐꯒꯗꯕ ꯂꯣꯏ ꯁꯤꯈ꯭ꯔꯦ
ꯑꯦꯝ
ꯄꯥꯝꯃꯨꯑꯦꯕ ꯄꯩꯁꯥ ꯌꯥꯝ ꯇꯥꯡ ꯇꯥꯡ ꯂꯩꯔꯒꯀꯣ
ꯎꯝ ꯑꯗꯣ ꯍꯧꯖꯤꯛ ꯍꯨꯏ ꯀꯌꯥꯃꯨꯛ ꯂꯣꯏꯕ꯭ꯔꯣ
ꯂꯣꯏ ꯁꯤꯈ꯭ꯔꯦ
ꯑꯦ ꯈꯔ ꯑꯆꯧꯕ ꯂꯩꯕꯗꯨꯗꯤ
ꯌꯣꯟꯈ꯭ꯔꯦ ꯑꯗꯨꯁꯨ ꯃꯁꯥ ꯅꯨꯡꯉꯥꯏꯇꯕ ꯑꯗꯨꯃꯥꯏꯅ ꯇꯧꯋꯦꯕ ꯑꯗꯨ
ꯎꯝ ꯑꯁ ꯑꯩꯈꯣꯏ ꯑꯁ꯭ꯋꯥꯏꯗꯗꯤ ꯍꯨꯏ ꯀꯩꯅꯣ ꯇꯧꯕꯁꯤꯡꯗꯣ ꯑꯩꯈꯣꯏꯗ ꯇꯜꯂꯣꯏ ꯍꯥꯏꯔꯦ
ꯎ ꯂꯣꯏꯅ ꯍꯤꯡꯕ꯭ꯔꯥ
ꯎꯝ ꯍꯤꯡꯉꯦ ꯑꯩꯈꯣꯏ ꯑꯩꯈꯣꯏ ꯏꯃꯥꯈꯣꯏꯒꯤꯁꯨ ꯃꯣꯏꯅꯀꯣ ꯑꯃꯗꯤ ꯆꯦꯛꯁꯤꯟꯗꯕꯩꯅꯦ ꯑꯃꯗꯤ ꯑꯩꯈꯣꯏ ꯌꯨꯝꯗ ꯊꯝꯕꯒꯤ ꯀꯩꯁꯨ ꯇꯧꯗ꯭ꯔꯦ ꯃꯣꯏꯗꯣ ꯍꯤꯗꯥꯛ ꯀꯥꯞꯄꯤꯔꯒ ꯌꯦꯡꯁꯨ ꯌꯦꯡꯕꯤꯗꯕ ꯐꯥꯁꯨ ꯐꯥ ꯐꯥꯖꯤꯟꯗꯕ ꯑꯗꯣ ꯏꯁꯤꯡ ꯊꯥꯛꯑꯒ ꯁꯤꯗꯣꯛꯈ꯭ꯔꯕ
ꯑꯣ ꯑꯁꯨꯃꯥꯏꯅ ꯅꯕ ꯀꯥꯟꯗ ꯏꯁꯤꯡ ꯊꯛꯍꯟꯕ ꯌꯥꯗꯦ ꯍꯥꯏꯀꯣ
ꯑꯥ ꯏꯁꯤꯡ ꯊꯛꯑꯗꯤ ꯏꯁꯤꯡꯗꯣ ꯃꯅꯨꯡꯗ ꯏ ꯑꯣꯜꯂꯅꯤ ꯏ ꯑꯣꯜꯂꯒ ꯁꯤꯔꯅꯤ ꯏꯁꯤꯡ ꯊꯛꯄ ꯌꯥꯗꯦ ꯍꯤꯗꯥꯛ ꯀꯥꯞꯄꯍꯥꯎꯅꯤ ꯃꯣꯏꯗꯤ ꯊꯛꯅꯤꯡꯒꯅꯤꯕꯀꯣ ꯍꯣꯏ ꯍꯨꯏ ꯑꯃꯁꯨ ꯅꯥꯗꯅ ꯗ꯭ꯔꯤꯞ ꯌꯥꯜꯂꯒ ꯂꯩꯕꯅꯦ ꯅꯍꯥꯟꯗꯣ
ꯑꯃꯨꯛ ꯐꯔꯕ
ꯑꯣ ꯉꯁꯤꯗꯤ ꯈꯔ ꯐꯥꯔ ꯂꯩꯕꯅꯤ ꯑꯩꯈꯣꯏꯒꯤ ꯍꯨꯏ ꯑꯃ ꯂꯩꯌꯦ ꯑꯉꯥꯎ ꯐꯉꯧꯕ ꯑꯗ ꯑꯗꯨꯁꯨ ꯀꯣ ꯍꯥꯟꯅ ꯁꯤꯒꯦ ꯇꯧꯔꯝꯔꯕꯅꯦ ꯍꯤꯗꯥꯛ ꯀꯥꯞꯄꯤꯔꯒ ꯑꯃꯨꯛ ꯐꯕꯅꯦ
ꯑꯣ ꯄꯩꯁꯥ ꯀꯌꯥꯃꯨꯛꯇꯤ ꯆꯪꯕ꯭ꯔꯥ ꯗ꯭ꯔꯤꯞ ꯗ꯭ꯔꯤꯞ ꯌꯥꯟꯕꯗꯣ
ꯄꯩꯁꯥ ꯌꯥꯝ ꯆꯪꯉꯝꯃꯣꯏꯗꯥ ꯗꯤ ꯑꯦꯟ ꯑꯦꯁ ꯀ ꯑꯥꯔ ꯑꯦꯜꯒ ꯃꯦꯇ꯭ꯔꯣꯟꯒꯨꯝꯕꯗꯣ ꯆꯅꯤ ꯆ ꯆꯅꯤꯔꯥ ꯆꯥ ꯑꯗꯨꯃꯥꯏꯟꯗꯤ ꯆꯪꯉꯝꯒꯅꯤ ꯖꯦꯜ ꯀꯣꯒ ꯂꯩꯕ ꯀꯥꯟꯗ
ꯑꯣ ꯑ ꯃꯊꯪꯗ ꯑꯩꯈꯣꯏ ꯑꯃꯨꯛ ꯍꯨꯏ ꯂꯩꯔꯗꯤ ꯅꯣꯏꯗ ꯄꯨꯔꯛꯄ ꯂꯥꯏꯌꯦꯡꯕ ꯇꯥꯔꯦ
ꯄꯨꯔꯛꯑꯣ ꯄꯨꯔꯛꯑꯣ
ꯑꯗꯨꯅꯦ
ꯍꯨꯏꯒꯤ ꯐꯥꯎ ꯍꯨꯏꯒꯤ ꯐꯥꯎ ꯅꯠꯇꯦ ꯃꯤꯒꯤ ꯐꯥꯎ ꯍꯤꯗꯥꯛ ꯀꯥꯞꯅꯤꯡꯉꯥꯏ ꯂꯩꯔꯦ
ꯅꯣꯏ ꯅꯅꯦꯅ ꯅꯣꯏ ꯎꯝ ꯅꯃꯥ ꯍꯥꯏꯕ꯭ꯔꯥ ꯑꯗꯨꯗꯤ ꯌꯥꯝ ꯅꯩꯕꯅꯤꯅꯦ
ꯅꯩꯕꯅꯦ ꯅꯩꯕꯅꯦ
ꯑꯣꯜ ꯔꯥꯎꯟꯅꯦꯕ ꯃꯥꯗꯤ ꯂꯣꯏꯟ ꯈꯪꯉꯦꯕ
ꯎꯝ ꯃꯥꯗꯤꯀꯣ ꯑꯗ ꯍꯥꯟꯅ ꯎꯝ ꯊꯕꯛ ꯁꯨꯔꯝꯕꯗꯣ ꯑꯩꯈꯣꯏ ꯀꯣ ꯏꯀꯨꯕꯣꯛꯇꯣ ꯑꯗꯨꯗ ꯄꯤ ꯍꯥꯏꯁ ꯁꯤꯗ ꯑꯗꯨꯝ ꯁꯤꯟ ꯇꯥꯏꯌꯦꯕ ꯑꯗꯨꯗ ꯃꯥꯗꯣ ꯍꯤꯗꯥꯛ ꯀꯥꯞꯄꯁꯤꯡꯗꯣ ꯑꯗꯨꯝ ꯎꯕꯒꯤꯀꯣ
ꯎꯝ
ꯑꯗꯨꯒꯤ ꯂꯣꯏ ꯈꯪꯉꯕ ꯑꯩꯗꯣ ꯍꯥꯟꯅꯗꯣ ꯅꯨꯡ ꯂꯩꯔꯝꯃꯦ ꯅꯨꯡ ꯂꯩꯔꯝꯕ ꯀꯥꯟꯗ ꯏꯁ ꯅꯨꯡ ꯂꯩꯕꯗꯤ ꯈꯨꯗꯛ ꯈꯨꯗꯛꯇ ꯄꯨꯛ ꯅꯥꯏꯗꯅꯥ ꯑꯗꯨꯗ ꯃꯥꯅ ꯅꯨꯡꯗꯥꯡ ꯗꯥꯡꯗ ꯍꯤꯗꯥꯛ ꯀꯥꯞꯄꯤꯕꯅꯦ ꯑꯗꯨ ꯀꯥꯞꯄꯤꯔꯒ ꯇꯨꯝꯃꯤꯟꯅ ꯂꯩꯕꯅꯦ
ꯎꯝ ꯅꯪꯁꯨ ꯅꯨꯡ ꯂꯩ ꯍꯥꯏꯕ
ꯑꯧ ꯂꯩꯌꯦ ꯍꯥꯟꯅꯗꯤ
ꯍꯧꯖꯤꯛꯇꯤ ꯂꯩꯇ꯭ꯔꯕꯣ
ꯎꯝ ꯍꯧꯖꯤꯛꯇꯤ ꯂꯩꯇ꯭ꯔꯦ ꯍꯤꯗꯥꯛ ꯑꯃꯗꯣ ꯌꯥꯝ ꯑꯩꯒꯤꯁ ꯆꯥꯟꯅꯩꯌꯦ ꯌꯦꯡꯉꯒꯀꯣ ꯑꯗꯣ ꯆꯥꯕ ꯗꯣ ꯆꯥꯕ ꯐꯥꯎ ꯂꯣꯏꯗ꯭ꯔꯤꯉꯩꯗ ꯑꯗꯨꯝ ꯐꯒ꯭ꯔꯦ ꯇꯥꯈ꯭ꯔꯦ ꯍꯥꯏ ꯑꯜꯇ꯭ꯔ ꯁꯥꯎꯟ ꯑꯃꯨꯛ ꯂꯧꯕ ꯆꯠꯄ ꯑꯗꯨꯗ ꯏꯁ ꯅꯨꯡ ꯂꯩꯥꯕꯁꯦ ꯀꯤꯕꯨ ꯀꯤꯌꯦ ꯑꯩꯗꯤ ꯈꯨꯗꯛ ꯈꯨꯗꯛꯇꯀꯣ ꯄꯨꯛꯇꯣ ꯅꯥꯕꯅꯦ
ꯌꯥꯝ ꯅꯥꯕ꯭ꯔꯣ
ꯎꯝ ꯏꯁ ꯁꯤꯒꯦ ꯇꯧꯋꯦ
ꯑꯣ
ꯑꯉꯥꯡ ꯎꯅꯕꯒ ꯂꯥꯏꯔꯤ ꯑꯗꯨꯒ ꯂꯥꯏꯔꯤ ꯄꯨꯛ ꯅꯥꯕꯗꯣ ꯑꯗꯨꯒꯤ ꯍꯦꯟꯅ ꯁꯥꯊꯤꯅꯅ
ꯃꯣꯔꯣꯛ ꯁꯥꯕꯒꯨꯝꯅ ꯁꯥꯕ꯭ꯔꯥ ꯀꯃꯥꯏꯟ ꯇꯧꯕ꯭ꯔꯥ
ꯍꯝ ꯑꯗꯨꯃꯥꯏꯟ ꯇꯧꯗꯦ ꯃꯥꯒꯤꯗꯤ ꯃꯥꯒꯤꯗꯤꯀꯣ ꯁꯦꯠ ꯁꯦꯠ ꯑꯗꯨꯃꯥꯏꯟ ꯇꯧꯕꯅꯦ
ꯈꯪꯗꯦꯅꯦ ꯍꯧꯖꯤꯛꯀꯥꯟꯁꯦ ꯑꯉꯥꯡ ꯑꯣꯏꯔꯁꯨ ꯑꯍꯟ ꯑꯣꯏꯔꯁꯨ ꯅꯨꯡ ꯂꯩꯌꯦ ꯅꯨꯡ ꯂꯩꯌꯦ ꯑꯗꯨꯝ ꯍꯥꯏꯅꯦ ꯑꯩꯈꯣꯏ ꯆꯥꯕ ꯆꯤꯟꯖꯥꯛꯇꯨꯅꯔ ꯈꯪꯗꯦ
ꯑꯗꯨꯅꯅꯦ ꯆꯤꯟꯖꯥꯛꯇꯨ ꯑꯗꯨ ꯑꯣꯏꯕꯒꯤꯅꯦ ꯑꯩꯗꯨ ꯏꯁꯤꯡꯁꯨ ꯌꯥꯝꯅꯁꯨ ꯊꯛꯇ꯭ꯔꯦ ꯑꯗꯨꯒꯒꯤ ꯆꯥꯛ ꯌꯦꯟꯁꯥꯡ ꯆꯥꯕꯁꯨ ꯐꯁꯨ ꯐꯕꯁꯨ ꯈꯪꯗꯦ ꯄꯪꯆꯥꯥ ꯆꯥꯕꯗꯣ ꯑꯗꯨꯗ ꯇꯨꯝꯕ ꯉꯝ
ꯑꯗꯨ ꯍꯛꯆꯥꯡ ꯐꯕ ꯍꯥꯏꯔꯗꯤ ꯆꯤꯡꯃꯤꯁꯤꯡꯅ ꯍꯛꯆꯥꯡ ꯐꯥꯔꯦꯗꯀꯣ
ꯑꯥ ꯃꯣꯏꯗꯤ ꯄꯨꯔꯥ ꯄꯤꯌꯣꯔ ꯑꯣꯔꯒꯥꯅꯤꯛꯀꯤ ꯆꯥꯕꯅꯤꯅꯀꯣ ꯑꯈꯣꯏꯗꯤ ꯍꯥꯔꯒꯤ ꯄꯣꯠ ꯉꯥꯛꯇ ꯆꯥꯏꯌꯦꯅ
ꯑꯥ ꯍꯧꯖꯤꯛ ꯃꯇꯝꯁꯦ ꯈꯪꯗꯦ ꯊꯥ ꯑꯃꯥ ꯑꯅꯤ ꯑꯍꯨꯝ ꯂꯩꯔꯗꯤ ꯂꯧ ꯆꯠꯄ ꯍꯧꯔꯅꯤ ꯃꯣꯏꯗꯤ ꯆꯨꯖꯥꯛꯀꯨꯝꯕ ꯊꯕꯤꯒꯨꯝꯕ ꯀꯣ
ꯑꯥ ꯃꯣꯏꯒꯤ ꯆꯤꯡꯒꯤ ꯊꯥꯕꯤꯗꯣ ꯌꯥꯝ ꯆꯥꯎꯕ ꯑꯗꯨ ꯌꯥꯝ ꯀꯩꯅꯣ ꯑꯁ ꯏꯪ ꯏꯪ ꯂꯥꯛꯕꯗꯨ ꯐ꯭ꯔꯤꯖꯇ ꯊꯝꯂꯒ ꯆꯥꯅꯤꯡꯉꯤ
ꯍꯣꯏ ꯅꯍꯥꯟꯋꯥꯏ ꯀꯩꯅꯣ ꯑꯥꯗ ꯆꯠꯄꯗꯣ
ꯍꯣꯏꯗ ꯑꯧ
ꯑꯗꯨꯗ ꯃꯣꯏꯗꯤ ꯅꯨꯡꯉꯥꯏꯅ ꯂꯩꯕ꯭ꯔꯣ
ꯑꯧ ꯃꯣꯏꯗꯤ ꯅꯨꯡꯉꯥꯏꯅ ꯂꯩꯌꯦ ꯏꯁꯃꯨꯠ ꯑꯧ ꯃꯣꯏꯗꯣ ꯃꯣꯏ ꯏꯃꯨꯡꯗꯣ ꯏꯁꯨ ꯌꯥꯝ ꯐꯩꯌꯦ ꯏꯁꯥꯅ ꯊꯕꯤꯅꯦ ꯀꯤ ꯑꯝ ꯆꯨꯖꯥꯛꯅꯦ ꯑꯥ ꯏꯁꯀꯣꯁ ꯃꯣꯏꯗꯗꯤ ꯏꯁꯀꯣꯁ ꯌꯥꯝ ꯄꯥꯂꯦꯗꯅ
ꯑꯥ
ꯑꯗꯨꯒ ꯏꯁ꯭ꯀ꯭ꯋꯥꯁꯅꯦ ꯑꯗꯨꯒ ꯑꯝ ꯈꯥꯃꯦꯟ ꯀꯩꯅꯣꯗꯣ ꯕ꯭ꯔꯤꯟꯖꯥꯜꯗꯣ ꯑꯗꯨꯒꯅꯦ ꯏꯁ ꯄꯨꯔꯥ ꯇꯪꯈꯥꯏꯃꯨꯛ ꯄꯤꯔꯛꯄꯅꯦ ꯃꯣꯏꯗꯣ ꯃꯔꯣꯛꯀꯗꯣ ꯌꯥꯝ ꯐꯩꯌꯦ ꯃꯣꯏꯒꯤꯗꯤ ꯏꯪꯕ ꯃꯐꯝꯅꯤꯗꯅ
ꯎꯝ
ꯑꯗꯨꯒꯤ ꯄꯣꯠ ꯆꯩꯁꯨꯀꯣ ꯌꯥꯝꯅ ꯀꯩꯅꯣ ꯇꯧꯋꯦ ꯏꯁ꯭ꯀ꯭ꯣꯁꯇꯤ ꯌꯥꯝꯃꯦ ꯃꯣꯏ ꯈꯨꯟꯗꯣ
ꯏꯁꯀꯣꯁꯇꯤ ꯍꯥꯎꯕꯅꯦꯍꯦ ꯅꯧꯕꯗꯨꯀꯣ ꯆꯝꯐꯨꯠ ꯆꯥꯔꯒ ꯑꯁ ꯃꯥꯒꯤ ꯃꯅꯥꯒꯤ ꯃꯇꯣꯟꯗꯨꯁꯨ ꯌꯥꯝ ꯍꯥꯎꯕꯅꯦ ꯑꯗꯨꯗꯤ
ꯑꯥ ꯑꯗꯨꯁꯨ ꯍꯥꯎꯋꯦ
ꯑꯈꯣꯏꯗꯗꯤ ꯑꯁ ꯐꯠꯇꯦꯗ ꯊꯥꯕꯤꯔꯁꯨ ꯎꯆꯦꯛ ꯎꯆꯤꯅꯔꯥ ꯃꯥꯒꯤ ꯃꯔꯤꯗꯨ ꯂꯣꯏ ꯀꯛꯊꯠꯄꯤꯑꯦꯕ
ꯇꯤꯟ ꯂꯣꯏ ꯆꯥꯔꯦ ꯎꯝ ꯇꯤꯟ ꯂꯣꯏ ꯆꯪꯉꯤꯗ ꯑꯈꯣꯏ ꯏꯃꯥꯒꯤꯁꯨ
ꯎꯝ ꯃꯥꯜꯂꯦ ꯑꯗꯣ
ꯑꯥ ꯏꯪꯕ ꯃꯐꯝꯗꯗꯤ ꯌꯥꯝ ꯐꯕꯅꯦ ꯑꯗꯣ ꯑꯩꯗꯤ ꯃꯆꯥ ꯃꯥ ꯆꯥꯗꯣ ꯆꯥꯅꯤꯡꯉꯦ ꯆꯝꯐꯨꯠ ꯇꯧꯕꯗꯨ ꯃꯅꯥꯒꯗꯣ
ꯆꯥꯅꯤꯡꯉꯦ ꯑꯩꯁꯨ
ꯍꯧꯖꯤꯛ ꯆꯤꯡꯗ ꯀꯩꯅꯣꯁꯨ ꯌꯥꯝ ꯊꯣꯛꯂꯝꯃꯅꯤ ꯎꯝ ꯊꯕꯤꯒ ꯆꯨꯖꯥꯛꯀꯗꯣ
ꯇꯥꯎꯕ꯭ꯔꯥ
ꯀꯔꯤ ꯇꯥꯎꯕ꯭ꯔꯥ ꯍꯥꯏꯕꯗꯤ
ꯅꯪ ꯀꯔꯤ ꯄꯥꯏꯕ꯭ꯔꯥ ꯍꯧꯖꯤꯛ
ꯀꯩꯁꯨ ꯄꯥꯏꯗꯦ
ꯒ꯭ꯂꯥꯁꯀꯤ ꯃꯈꯣꯟꯒꯨꯝ ꯇꯥꯕꯀꯣ
ꯍꯧꯖꯤꯛꯔꯣ
ꯑꯧ
ꯐꯦꯟ ꯊꯥꯔ ꯂꯩꯌꯦ ꯀꯩꯁꯨ ꯇꯄꯥꯏꯗꯦꯅ
ꯀꯩ ꯃꯈꯣꯟ ꯑꯣꯏꯕ ꯖꯥꯠꯔꯥ
ꯑꯁ ꯀꯨꯏꯔ ꯀꯨꯏꯔꯒ ꯆꯤꯡꯒꯤ ꯆꯨꯖꯥꯛꯁꯨ ꯆꯥꯕ ꯐꯪꯗ꯭ꯔꯦꯗ
ꯐꯪꯗ꯭ꯔꯦ ꯅꯣꯏꯗꯤ ꯍꯤꯡꯒꯣꯟ ꯇꯧꯗ꯭ꯔꯣ ꯅꯣꯏ ꯅꯅꯥꯛ ꯃꯅꯥꯛꯇ
ꯑꯁ ꯍꯤꯡꯒꯣꯟ ꯍꯤꯡꯒꯣꯟ ꯇꯧꯅꯤꯡꯉꯥꯏꯁꯨ ꯃꯐꯝꯁꯨ ꯂꯩꯗꯦ ꯃꯈꯥ ꯑꯈꯣꯏ ꯃꯈꯥꯒꯤꯗꯣ ꯑꯗꯨꯁꯨ ꯐꯠꯇꯦ
ꯑ‌ꯣ ꯂꯩꯍꯥ ꯑꯈꯣꯏ ꯈꯨꯟꯗꯗꯤ ꯂꯩꯕꯥꯛꯇꯣ ꯐꯠꯇꯕꯅꯤꯅꯀꯣ ꯊꯥꯔꯁꯨ ꯐꯠꯇꯦꯕ
ꯅꯣꯏꯗꯤ ꯆꯨꯖꯥꯛ ꯆꯥꯕ ꯐꯪꯂꯝꯃꯅꯤ
ꯑꯦ ꯆꯨꯖꯥꯛ ꯃꯄꯥꯟꯕꯤ ꯀꯨꯟ ꯐꯥꯎ ꯁꯨꯗꯦ
ꯏꯁ ꯀꯨꯟ ꯐꯥꯎ ꯁꯨꯗ꯭ꯔꯁꯨ ꯍꯟꯅꯗꯤ ꯌꯥꯝ ꯍꯥꯟꯅꯗꯤ ꯌꯥꯝꯅ ꯆꯥꯕ ꯐꯪꯕꯅꯦꯀꯣ
ꯑꯗꯨꯅꯦ ꯅꯣꯏ ꯏꯃꯥꯈꯣꯏꯗꯤ ꯊꯥꯗ꯭ꯔꯣ
ꯑꯁ ꯑꯈꯣꯏ ꯏꯃꯥꯈꯣꯏꯁꯨ ꯊꯥꯗꯦ ꯍꯥꯟꯅꯗꯤ ꯑꯈꯣꯏ ꯏꯆꯦ ꯂꯩꯕꯒꯤ ꯗꯨꯝ ꯊꯥꯕꯅꯦ ꯏꯆꯦꯗꯣ ꯍꯤꯡꯒꯣꯟ ꯌꯥꯝ ꯀꯣꯏꯅꯤꯡꯕ
ꯑꯥ
ꯑꯥ ꯏꯆꯦ ꯂꯩꯇ꯭ꯔꯕꯅꯤꯅ
ꯅꯣꯏ ꯅꯠꯇꯦ ꯅꯆꯦꯁꯨ ꯌꯥꯝ ꯅꯨꯡꯉꯥꯏꯅ ꯂꯩꯕ ꯃꯥꯂꯤꯀꯣ ꯈꯪꯗꯦ ꯋꯥꯗꯤ ꯋꯥꯔꯝꯒꯅꯤ ꯃꯥꯗꯨꯀꯣ ꯊꯕꯛ ꯃꯥꯒꯤ ꯐꯤꯕꯝꯗꯨ ꯋꯥ ꯊꯕꯛꯇꯣ ꯑꯗꯨꯝ ꯆꯠꯂꯦ
ꯎꯝ ꯎꯄꯥꯏ ꯂꯩꯇꯕꯩ ꯆꯠꯂꯤꯅꯤꯅꯦ
ꯑꯗꯨꯅꯤꯅꯦ
ꯈꯪꯗꯦ ꯃꯤꯅ ꯌꯦꯡꯕ ꯀꯥꯟꯗꯤ ꯃꯤꯁꯤꯡꯁꯦ ꯅꯪꯁꯨ ꯅꯨꯡꯉꯥꯏꯅ ꯂꯩꯔꯝꯒꯅꯤ ꯅꯪꯁꯨ ꯅꯨꯡꯉꯥꯏꯅ ꯂꯩꯔꯝꯒꯅꯤ ꯑꯗꯨꯝ ꯈꯜꯂꯦꯕ
ꯅꯪꯗꯤ ꯅꯨꯡꯉꯥꯏꯅ ꯂꯩꯌꯤꯗꯅ
ꯅꯨꯡꯉꯥꯏꯅ ꯂꯩꯔꯁꯨ ꯅꯨꯡꯉꯥꯏꯅ ꯂꯩꯇꯦ ꯃꯤꯅ ꯌꯦꯡꯕ ꯀꯥꯟꯗꯤ ꯅꯨꯡꯉꯥꯏꯅ ꯂꯩꯕ ꯎꯕꯩ ꯑꯃꯥ
ꯅꯨꯡꯉꯥꯏꯅ ꯂꯩꯕ ꯍꯥꯏꯕꯗꯨꯅꯤꯅꯦꯍꯦ ꯑꯄꯪꯕꯤ ꯅꯪꯅ ꯂꯩꯔꯤꯁꯦ ꯃꯤ ꯃꯤ ꯅꯨꯄꯤꯒꯨꯝꯅ ꯑꯇꯩꯒꯨꯝꯅ ꯄꯣꯠ ꯊꯤꯔꯒ ꯌꯣꯟꯕꯁꯨ ꯅꯠ ꯇ‌ꯦ ꯌꯨꯝꯗ ꯑꯗꯨꯝ ꯂꯩꯔꯒ ꯂꯩꯕꯗꯨꯕꯨ
ꯑꯦꯁ ꯑꯗꯨꯅ ꯃꯛ ꯋꯛ ꯃꯛ ꯃꯈꯥꯜ ꯑꯃꯅꯤꯗꯅ
ꯃꯈꯜ ꯑꯃ ꯑꯣꯏꯔꯁꯨ ꯅꯪꯒꯤ ꯃꯈꯜꯗꯨꯗꯤ ꯅꯨꯡꯉꯥꯏꯕ ꯃꯈꯜ ꯀꯧꯏꯅꯦ
ꯌꯥꯔꯦꯗꯥ
ꯑꯗꯨꯐꯥꯎ ꯅꯨꯡꯉꯥꯏꯇꯦ ꯍꯥꯏꯔꯗꯤ ꯏꯁ ꯃꯤ ꯑꯇꯣꯞꯄꯁꯤꯡꯅ ꯉꯁꯤꯒꯤ ꯍꯌꯦꯡꯒꯤ ꯆꯔꯥ ꯎ ꯒꯤ ꯈꯛꯇ ꯈꯜꯂꯒ ꯄꯣꯠ ꯏꯟꯁꯥꯡ ꯌꯣꯜꯂꯒ ꯆꯠ ꯆꯠꯄꯗꯨꯗꯤ ꯅꯨꯡꯉꯥꯏꯔꯝꯒꯗ꯭ꯔꯣ
ꯍꯣ ꯑꯗꯨ ꯑꯗꯨ ꯑꯗꯨꯒꯤ ꯃꯈꯜ ꯑꯃꯅꯤꯗꯅ ꯅꯨꯡꯉꯥꯏꯕ ꯍꯥꯏꯕꯁꯤꯗꯤ ꯑ ꯃꯤ ꯃꯄꯣꯛꯁꯤꯗꯤ ꯅꯨꯡꯉꯥꯏꯕꯁꯨ ꯌꯥꯎꯒꯅꯤ ꯃꯤꯅ ꯌꯦꯡꯕ ꯀꯥꯟꯗ ꯅꯨꯡꯉꯥꯏꯕꯁꯨ ꯌꯥꯎꯒꯅꯤ ꯑꯗꯨꯒ ꯃꯅꯨꯡꯗ ꯅꯨꯡꯉꯥꯏꯕ ꯑꯣꯏꯔꯁꯨ ꯑꯃ ꯑꯃꯗꯤ ꯂꯩꯔꯝꯒꯅꯤꯗ ꯃꯤꯑꯣꯏꯕ
ꯑꯗꯨꯅꯦ ꯑꯗꯨꯅꯦ ꯑ ꯀꯔꯤꯁꯨ ꯈꯟꯒꯅꯣꯗ ꯍꯧꯖꯤꯛꯀꯥꯟꯁꯤꯗꯤ
ꯑꯁ
ꯎꯝ ꯆꯥꯅꯤꯡꯉꯥꯏ ꯊꯛꯅꯤꯡꯉꯥꯏ ꯋꯥꯠꯇ꯭ꯔꯒ ꯂꯣꯏꯔꯦ ꯅꯠꯇ꯭ꯔꯥ ꯍꯛꯆꯥꯡ ꯐꯔꯒ ꯅꯨꯡꯁꯤꯅꯔꯒ ꯂꯣꯏꯔꯦꯗꯅ
ꯑꯍꯦ ꯈꯪꯗ꯭ꯔꯦ
ꯅꯪꯗꯤ ꯅꯔꯥꯏꯕꯛ ꯐꯔꯦꯅꯦ
ꯑꯦꯁ ꯅꯪꯅꯤꯅꯦ ꯅꯔꯥꯏꯕꯛ ꯐꯔꯤꯁꯦ ꯀꯔꯤꯒꯤꯔꯥ ꯈꯪꯗꯦ ꯃꯥꯁꯤ ꯅꯨꯄꯤꯁꯦ
ꯑꯩꯕꯨ ꯀꯗꯥꯏꯗ
ꯑꯩꯈꯣꯏꯗꯤ ꯈꯪꯗꯦ ꯂꯥꯏꯅ ꯑꯦ ꯂꯥꯛꯑꯒꯅ ꯂꯥꯛ ꯍꯥꯏꯕꯗꯨꯅꯤ ꯑꯩꯈꯣꯏꯗꯤ
ꯅꯣꯏꯅꯦ ꯐꯔꯤꯁꯦ ꯐꯖꯅ ꯀꯩꯅꯣ ꯇꯧꯔꯒ ꯂꯨꯍꯣꯡꯊꫭꯛꯑꯣ
ꯎꯝ ꯂꯨꯍꯣꯡꯕꯁꯨ ꯃꯅꯥ ꯑꯗꯨ ꯂꯩꯇ꯭ꯔꯗꯤ ꯎꯄꯥꯏ ꯂꯩ ꯇꯕꯅꯤꯅꯦꯍꯦ ꯅꯨꯄꯤ
ꯑꯁ ꯏꯆꯝ ꯆꯝꯅ ꯇꯧꯔꯒ ꯀꯩꯅꯣ ꯇꯧꯕꯗꯣ ꯌꯥꯕꯅꯦ
ꯎꯝ ꯌꯥꯏ ꯑꯗꯨꯕꯨꯗꯤ
ꯏꯆꯝ ꯆꯝꯅ ꯑꯣ ꯑꯣꯛ ꯑꯃ ꯑꯅꯤ ꯆꯥꯅꯤꯉꯥꯏ ꯂꯣꯏꯔꯣ ꯑꯗꯨꯒ ꯎꯝ ꯅꯪꯒꯤ ꯁꯥꯒꯩꯒꯤ ꯀꯩꯅꯣꯅ ꯈꯔ ꯈꯔ ꯄꯨꯊꯣꯛꯑꯅꯤ ꯑꯗꯨꯃꯥꯏꯅ ꯇꯧꯔꯅꯤ ꯑꯗꯨꯃꯥꯏꯅ ꯇꯧꯋꫭ ꯆꯦꯟ ꯆꯣꯡ ꯆꯦꯟ ꯆꯣꯡꯕꯗꯤ ꯇꯧꯒꯅꯨ ꯑꯩꯈꯣꯏꯒꯨꯝꯅ ꯍꯥꯏꯅ ꯑꯩ
ꯅꫭꯛꯅꯤꯡꯉꯤꯍꯦ ꯅꯊꯟ ꯇꯔꯣ ꯂꯩꯕꯁꯦ ꯍꯧꯖꯤꯛ
ꯑꯁ ꯏꯆꯥ ꯅꯨꯄꯥ ꯁꯥꯊꯤꯕꯗꯨꯒ ꯂꯩꯑꯦ
ꯑꯩꯁ ꯑꯗꯨꯁꯨ ꯌꯥꯝ ꯁꯥꯊꯤ ꯍꯥꯏꯀꯣ
ꯑꯩ ꯁꯥꯊꯤꯃꯟꯗꯅ
꯭ꯔ ꯃꯥꯏ ꯅꯣꯏ ꯅꯌꯥꯝꯕꯗꯨ ꯐꯥꯎꯕ ꯎ ꯀꯥꯞꯍꯜꯂꯦ ꯍꯥꯏꯅꯦ ꯆꯨꯝꯕ꯭ꯔꯥ
ꯈꯪꯗꯦ ꯃꯥꯅꯅꯦ ꯃꯥꯅꯅꯤ ꯑꯗꯨꯗꯤ ꯃꯣꯏꯅ ꯑꯩꯈꯣꯏ ꯏꯃꯥꯈꯣꯏ ꯏꯃꯥꯈꯣꯏꯗ ꯍꯣꯑꯗꯤ ꯃꯥꯗꯣ ꯃꯅꯤꯡ ꯇꯝꯅ ꯇꯧꯔꯦ ꯍꯥꯏꯕꯗꯤ ꯑꯩꯈꯣꯏ ꯄꯥꯕꯨꯡꯁꯨ ꯑꯉꯥꯡ ꯐꯨꯕ ꯌꯥꯗꯦꯗꯅ ꯑꯗꯨ ꯀꯩꯅꯣ ꯇꯧꯔꯦꯕ
ꯑꯥ
ꯃꯣꯏꯅꯅꯦ ꯃꯣꯏꯅ ꯐꯠꯇꯕ ꯊꯕꯛ ꯐꯥꯠꯇꯕ ꯊꯕꯛ ꯇꯧꯔꯁꯨ ꯑꯗꯨꯝ ꯉꯥꯡꯗꯕꯗꯣ ꯑꯗꯨꯃꯥꯏꯅ ꯂꯩꯕꯒꯤ ꯃꯣꯏꯗꯤ
ꯑꯣ ꯑꯉꯥꯡꯁꯤꯗꯤꯀꯣ ꯌꯥꯝ ꯅꯨꯡꯁꯤꯔꯁꯨ ꯌꯥꯗꯕꯅꯦ
ꯑꯗꯨꯅꯦ
ꯈꯔ ꯈꯔꯗꯤ ꯐꯨꯒꯗꯕꯅꯦꯕ